ꯎꯏꯔꯤꯕ꯭ꯔꯨ
ꯀꯩꯗꯧꯔꯤꯒꯦ
ꯍꯜꯂꯣ
ꯀꯩꯗꯧꯔꯤꯒꯦ ꯍꯥꯏꯕꯅꯦ ꯅꯪꯕꯣ ꯑꯃꯨꯛ ꯇꯨꯝꯃꯕ꯭ꯔꯣ
ꯍꯜꯂꯣ ꯍꯜꯂꯣ
ꯎꯝ ꯑꯃꯨꯛ ꯇꯨꯝꯃꯕꯣ ꯅꯪꯕꯨ ꯇꯥꯏꯃꯤ ꯀꯔꯤꯅꯣ
ꯀꯔꯤꯅꯣ ꯇꯥꯕ꯭ꯔꯣ ꯍꯥꯏꯔꯒ
ꯍꯨꯡꯉꯣꯏ ꯍꯥꯏꯕꯗꯨ ꯇꯥꯗꯕ꯭ꯔꯣꯕ
ꯇꯥꯗꯦ ꯅꯪꯒꯤ ꯈꯣꯟꯗꯣ ꯍꯧꯖꯤꯛꯅ ꯇꯥꯔꯦ
ꯀꯔꯤꯅꯣ ꯅꯪꯁꯨ ꯕꯦꯔꯥꯅꯦꯍꯦ ꯕꯦꯔꯥ ꯇꯧꯒꯅꯨ ꯁꯤꯗ
ꯁ ꯏꯁ ꯕꯦꯔꯥ ꯅꯠꯇꯦ ꯅꯦꯋꯥꯛꯅꯅꯦ
ꯑꯦꯁ ꯅꯦꯠꯋꯥꯛꯗ ꯇꯥꯏꯅꯒꯅꯨ ꯅꯪ ꯍꯧꯖꯤꯛ ꯇꯨꯝꯈꯤꯅꯨꯍꯦ ꯉꯜꯂꯤꯌꯦ
ꯑꯩ ꯇꯨꯝꯒꯦ ꯍꯥꯏꯔꯨꯔꯤ
ꯅꯦꯔꯋꯥꯛꯗꯨ ꯕꯗꯅꯥꯝ ꯄꯤꯒꯅꯣ ꯍꯥꯏꯕꯥꯅꯤ
ꯇꯨꯝꯃꯒ ꯉꯥꯡꯕ ꯃꯈꯣꯟꯗꯨ ꯃꯥꯟꯕ ꯑꯗꯨꯒꯤ ꯍꯥꯏꯕꯩ ꯋꯥꯅꯦꯍꯦ
ꯎꯝ ꯏꯩꯁ ꯇꯨꯝꯗꯦ ꯇꯨꯝꯗꯦ ꯑꯩꯒꯤ ꯋꯥꯔꯤ ꯁꯥꯅꯤꯡꯉꯦ ꯍꯣꯏ ꯃꯊꯛꯇꯅꯦ ꯃꯊꯛꯇ ꯅꯦꯋꯥꯛ ꯈꯔ ꯐꯠꯕꯀꯣ
ꯑꯣ ꯑꯣ ꯑꯗꯣ ꯑꯁ ꯑꯩꯒꯤ ꯁꯝꯖꯤ ꯀꯦꯟꯕꯗꯣ ꯂꯣꯏꯔꯦꯍꯦ ꯍꯧꯖꯤꯛ ꯑꯩ ꯏꯔꯨꯕꯨꯠ ꯂꯣꯏꯔꯒ ꯑꯩꯗꯣ ꯁꯝ ꯍꯥꯠ ꯄꯅꯦꯕ ꯑꯗꯨꯒ ꯑꯁ ꯌꯥꯝ ꯇꯥꯔꯛꯑꯦ ꯅꯪꯒꯤ ꯁꯝ
ꯑꯦꯜꯂꯦꯍꯦ ꯑꯩꯒꯤꯁꯨ ꯌꯥꯝ ꯇꯥꯔꯛꯇ꯭ꯔꯦ ꯁꯝ ꯂꯩꯇꯦ ꯑꯩꯒꯤꯗꯤ ꯂꯩꯇ꯭ꯔꯤ
ꯀꯅꯥꯒꯤ ꯁꯝꯅꯣ ꯑꯗꯨꯗꯤ ꯅꯪꯉꯣꯟꯗ ꯌꯥꯎꯕꯗꯣ
ꯈꯪꯗꯦ ꯀꯅꯥꯒꯤ ꯁꯝꯔꯥ
ꯅꯣꯏ ꯃꯥ ꯇꯨꯝꯈ꯭ꯔꯕ꯭ꯔꯣ
ꯍꯣꯏ ꯃꯥꯗꯤ ꯇꯨꯝꯈ꯭ꯔꯦ ꯋꯥꯔꯦ ꯍꯥꯏꯔꯒ ꯍꯧꯍꯧ ꯑ ꯉꯁꯤ ꯂꯥꯎ ꯆꯠꯂꯦꯇꯥ ꯑꯗꯣ ꯋꯥꯔꯦ ꯍꯥꯏꯔꯒ ꯇꯨꯝꯈ꯭ꯔꯦ ꯃꯥ
ꯑꯣ ꯍꯣ ꯋꯥꯔꯝꯃꯅꯤ
ꯎꯝ
ꯋꯥꯔꯝꯈꯔ꯭ꯦ
ꯑꯩ ꯃꯥꯂꯤꯁ ꯄꯤꯔꯒ ꯃꯥ ꯐꯖꯅ ꯇꯨꯝꯈ꯭ꯔꯦ
ꯐꯗꯤ ꯃꯣꯏ ꯌꯨꯝꯗ ꯂꯩꯔꯒ ꯑꯎꯝ ꯑꯩꯈꯣꯏ ꯐ ꯍꯣꯏ ꯌꯨꯝꯗ ꯁꯤꯗ
ꯍꯣꯏ ꯑꯗꯨꯗ
ꯌꯨꯝꯗ ꯂꯩꯕ ꯑꯩꯈꯣꯏ ꯐꯥꯎ ꯕ ꯋꯥ ꯑꯁ ꯉꯁꯤ ꯎꯁꯣꯏꯁ ꯆꯥ ꯑꯩ ꯀꯩꯌꯣ ꯎꯁꯣꯏ ꯎꯁꯣꯏ ꯎꯁꯣꯏꯗꯤ ꯆꯝꯐꯨ ꯆꯥꯏꯌꯦ ꯑꯗꯨꯒ ꯈꯥꯃꯦꯟ ꯑꯁꯥꯡꯕꯗꯣ ꯑꯗꯨ ꯆꯥꯏ ꯅꯣꯏꯗꯤ ꯅꯣꯏꯗꯤ ꯀꯩ ꯃꯊꯦꯜ ꯇꯧꯔꯒꯦ
ꯇꯜꯂꯤꯌꯦ ꯉꯁꯤꯔꯣ
ꯉꯁꯤꯒꯤ ꯉꯁꯤ ꯅꯨꯡꯗꯥꯡꯒꯤꯅ ꯌꯦꯟꯁꯥꯡꯅꯤ ꯑꯩ ꯍꯪꯉꯤꯁꯦ
ꯊꯥꯕꯗꯣ ꯈꯥꯕꯗꯣ ꯈꯪ ꯈꯪꯕ꯭ꯔꯣ
ꯑꯈꯥꯕꯗꯣ ꯈꯪꯉꯤ ꯈꯪꯉꯤ ꯍꯣꯏ ꯍꯣꯏ ꯍꯣꯏ ꯑꯈꯥꯕꯗꯣ ꯃꯔꯨ ꯃꯔꯨ ꯂꯩꯕꯗꯨꯔꯣ ꯑꯣ ꯀꯥꯡꯉꯧ ꯆꯥꯏꯔꯣ
ꯑꯂꯨꯒꯥ ꯆꯥꯏ ꯑꯩꯅ ꯊꯣꯡꯕꯅꯦ ꯑꯩꯅ ꯊꯣꯡꯕꯅꯦ
ꯆꯥꯕ꯭ꯔꯥꯕ ꯀꯥꯡꯁꯣꯏ ꯆꯥꯕ꯭ꯔꯥ ꯀꯥꯡꯉꯧ ꯆꯥꯕ꯭ꯔꯣ ꯀꯥꯡꯉꯧ ꯀꯥꯡꯉꯧ ꯆꯥꯕ꯭ꯔꯣ ꯀꯥꯡꯁꯣꯏ ꯆꯥꯕ꯭ꯔꯣ ꯍꯥꯏꯕꯅꯦ ꯅꯪ ꯈꯨꯨꯝꯃꯛꯇꯦ
ꯇꯥꯗꯕꯒꯤꯅꯤ ꯑꯦꯂꯦ
ꯑꯣꯍꯣ ꯐꯔꯦꯅꯦ ꯐꯔꯦꯅꯦ ꯑꯩꯗꯤ ꯈꯪꯗꯕ
ꯎꯝ ꯑꯗꯨꯃꯥꯏꯅ ꯇꯧꯕ
ꯎꯝ
ꯇꯥꯔꯗꯤꯀꯣ ꯑꯩ ꯈꯨꯝ ꯄꯤꯔꯦꯕ ꯈꯨꯝꯒꯅꯤꯕ ꯇꯥꯔꯗꯤ
ꯍꯣꯏꯅꯦ ꯐꯩꯅꯦ ꯑꯁ ꯉ ꯑꯩꯗꯤ ꯉꯟꯇꯥ ꯇꯨꯝꯒꯅꯤ ꯉꯟꯇꯥ ꯇꯨꯝꯒꯅꯤ ꯍꯥꯏꯕ ꯉꯁꯤꯗꯤ ꯑꯩ
ꯇꯥꯕ꯭ꯔꫭ
ꯅꯪꯗꯤ ꯉꯁꯤꯁꯨ ꯊꯦꯡꯅ ꯇꯨꯝꯒꯗꯕ꯭ꯔꯣ ꯇꯥꯏꯃꯤ ꯅꯪꯕꯣ
ꯅꯪꯗꯤ ꯈꯨꯝꯗꯦꯅ ꯑꯩ ꯋꯥ ꯉꯥꯡꯔꯁꯨ
ꯑꯩ ꯑꯩꯅ ꯅꯉꯣꯟꯗ ꯉꯥꯡ ꯗꯨ ꯇꯥꯗꯕ꯭ꯔꯕ ꯉꯁꯤꯗꯤ ꯅꯪ ꯉꯟ ꯉꯟꯅ ꯇꯨꯝꯒꯦꯔꯥ ꯂꯤꯛꯁꯨꯒꯟ ꯅꯪ ꯉꯟꯅ ꯇꯨꯝ ꯑꯣ ꯉꯟꯅ ꯇꯣꯒꯦꯔ ꯊꯦꯡꯅ ꯇꯣꯝꯒꯦꯔꯥ ꯍꯥꯏꯔꯒ ꯅꯪ ꯁꯨꯡꯈꯨꯝ ꯈꯨꯝꯗꯦ ꯍꯣꯏ ꯍꯣꯏ ꯇꯥꯒꯦ ꯑꯗꯨ ꯀꯩꯗꯧꯔꯒꯦ
ꯇꯥꯔꯕ꯭ꯔꯣ ꯈꯛꯇꯅꯦ
ꯇꯥꯏꯌꯦ ꯑꯦ
ꯉꯁꯤꯗꯤ ꯉꯁꯤ
ꯎꯝ
ꯑꯦ ꯄꯨꯡ ꯕꯥꯔꯣ ꯃꯈꯥꯢꯗꯥꯀꯣ ꯍꯧꯒꯠꯀꯥꯅꯤ
ꯎꯝ ꯑꯦꯁ ꯁꯦꯁ ꯍꯧꯒꯠꯂꯒ ꯑꯃꯨꯛ ꯕꯣꯜ ꯉꯦꯡꯒꯦ ꯍꯥꯏꯔꯣ
ꯍꯣꯏ
ꯎꯝ ꯐꯩꯌꯦ ꯐꯩꯌꯦ ꯉꯟꯇꯥ ꯇꯨꯝꯊꯣꯛꯄꯅ ꯐꯩ ꯈꯪꯗꯦ ꯑꯩ ꯑꯩꯗꯤ ꯌꯦꯡꯁꯤꯔ ꯌꯦꯡꯉꯣꯢꯁꯤꯔ ꯈꯪꯗꯦ ꯃꯇꯝꯗꯨ
ꯃꯇꯝ ꯌꯥꯗ꯭ꯔꯗꯤ ꯌꯦꯡꯗ꯭ꯔꯦ ꯑꯩꯒꯤ ꯃꯤ ꯃꯤꯠꯅ ꯃꯤꯠꯅ ꯌꯥꯗ꯭ꯔꯗꯤ ꯌꯦꯡꯗ꯭ꯔꯦ
ꯏꯁ
ꯒ꯭ꯌꯥꯟ ꯇꯥꯕ꯭ꯔꯣ
ꯌꯦꯡ ꯌꯦꯡꯔꯝꯔꯣꯏ ꯍꯣꯏ ꯒꯌ꯭ꯥꯟ ꯇꯥꯏ
ꯑꯩꯒꯤ ꯃꯤꯠꯇꯨ ꯉꯝꯗ꯭ꯔꯦ ꯍꯥꯏꯔꯦ ꯑꯗꯨꯝ ꯇꯨꯝꯃꯦ ꯉꯝꯃꯦ ꯍꯥꯏꯔꯦ ꯇꯨꯝꯗ꯭ꯔꯦ
ꯑꯗꯨ ꯑꯗꯨꯁꯨ ꯐꯩ ꯍꯧꯖꯤꯛꯇꯤ ꯅꯊꯟ ꯅꯊꯟꯇꯔꯣ ꯂꯩꯕ
ꯍꯣꯏ ꯑꯩꯩꯅ ꯀꯥ ꯑꯃꯗ ꯂꯩꯌꯦ ꯏꯃꯥꯅ ꯀꯥ ꯑꯃꯗ ꯑꯗꯨꯝ ꯂꯩꯌꯦ
ꯎꯝ
ꯑꯩꯗꯤ ꯉꯁꯤ ꯑꯁ ꯀꯔꯤꯔ ꯇꯨꯝꯗ꯭ꯔꯤ ꯃꯥ ꯀꯥ ꯑꯃꯗ ꯂꯩꯌꯦ ꯑꯩꯅ ꯀꯥ ꯑꯃꯗ ꯂꯩꯌꯦ ꯑꯁ ꯉꯁꯤ ꯑꯁꯦꯡꯕꯗꯤ ꯑꯩ ꯕꯔꯞ ꯁꯦꯝꯒꯦ ꯇꯧꯕꯅꯦ ꯑꯁ ꯋꯥꯈ꯭ꯔꯦꯕ ꯍꯌꯦꯡ ꯑꯣꯏꯅ ꯁꯦꯝꯕꯒꯅꯦ
ꯊꯕꯛ ꯊꯕꯛ ꯆꯤꯟꯕꯔꯣꯅꯦ
ꯍꯌꯦꯡ ꯑꯣꯏꯅ ꯁꯦꯝꯈ꯭ꯔꯒꯦ ꯑꯩ ꯆꯤꯅꯤ ꯂꯩꯔꯛꯇꯦ ꯑꯗꯨꯒꯤ ꯁꯦꯝꯕ ꯌꯥ ꯉꯁꯤꯗꯤ ꯁꯦꯝꯃꯥꯔꯣꯏ ꯍꯥꯏꯕꯅꯦ ꯍꯌꯦꯡ ꯑꯣꯏꯅ ꯁꯦꯝꯂꯒꯦ
ꯑꯈꯣꯢꯗ ꯇꯝꯕ ꯌꯥꯢꯅ ꯆꯤꯅꯤ ꯌꯥꯝ ꯂꯩꯌꯦ ꯑꯇꯣꯢꯗꯁꯨ
ꯑꯥ ꯍꯣꯔꯦꯟ ꯑꯩ ꯍꯌꯦꯡ ꯂꯧꯒꯦꯀꯣ ꯑꯗꯨꯗꯤ ꯍꯌꯦꯡ ꯂꯧꯒꯦ ꯑꯗꯨꯒ ꯍꯌꯦꯡ ꯅꯨꯡꯗꯥꯡ ꯁꯦꯝꯒꯦ
ꯍꯣꯏ
ꯈꯪꯗꯦ ꯑꯩꯗꯣ ꯑꯁꯦꯡꯕꯗꯤ ꯑꯩꯈꯣꯏꯒꯤ ꯌꯨꯝꯗꯣ ꯂꯩꯀꯥꯏ ꯃꯌꯥꯏ ꯗ ꯑꯣꯏꯔꯗꯤ ꯐꯥꯎꯒꯗꯕ ꯑꯩꯗꯣ ꯀꯔꯤ ꯀꯔꯤꯅꯣ ꯌꯣꯟꯒꯦ ꯈꯟꯕꯅꯦ ꯑꯣ ꯂꯩꯕꯤ ꯑꯃꯐꯥꯎ ꯂꯩ
ꯌꯣꯟꯅꯤꯡꯉꯥꯏꯗꯣ
ꯌꯣꯟꯁꯤꯔ ꯈꯟꯕꯅꯦ ꯑꯗꯨ ꯑꯣꯏꯔꯔꯣꯏꯗ ꯃꯤ ꯂꯩꯇꯦ ꯂꯧꯕꯤꯅꯕ ꯃꯤ ꯂꯩꯇꯦ
ꯎꯝ ꯅꯣꯏꯒꯤ ꯅꯣꯏꯒꯤ ꯌꯨꯝꯗꯤ ꯑꯥ ꯃꯈꯥꯗꯅꯤꯅ ꯑꯗꯨ
ꯍꯣꯏ ꯑꯗꯨꯒꯤ ꯆꯥꯅꯤꯉꯥꯏ ꯈꯛꯇ ꯌꯣꯛ ꯑꯦ ꯆꯥꯅꯤꯡꯉꯥꯏ ꯈꯛꯇꯪ ꯇꯧꯒꯅꯤ ꯌꯣꯟꯅꯕꯗꯤ ꯎꯄꯥꯏ ꯂꯩꯇꯦ ꯆꯥꯅꯤꯡꯉꯥꯏ ꯐꯖꯅ ꯍꯩꯌꯦ ꯃꯤꯁ ꯍꯪꯆꯤꯛ ꯆꯥꯎ ꯍꯌꯦꯡ ꯃꯣꯏꯗꯒꯤ ꯆ ꯍꯌꯦꯡ ꯅꯨꯡꯗꯥꯡ ꯁꯦꯝꯔꯅꯤ
ꯗ ꯍꯥꯏꯕꯗꯤꯀꯣ ꯁꯦꯝꯕ ꯂꯣꯏꯕ꯭ꯔ ꯀꯥꯟꯗ ꯀꯣ ꯑꯩꯁꯨ ꯆꯥꯒꯦ ꯍꯥꯏꯕ ꯕ ꯍꯧꯖꯤꯛ ꯆꯥꯒ ꯍꯥꯏꯕ ꯅꯠꯇꯦ ꯏꯆꯦ
ꯍꯣꯢꯕ ꯍꯣꯢꯕ ꯍꯣꯢ ꯍꯣꯢꯕ ꯍꯣꯢꯕ ꯍꯣꯢꯕ ꯍꯣꯢꯕ ꯑ ꯇꯥꯖꯔꯦ ꯇꯥꯖꯔꯦ ꯍꯪꯒꯤ ꯁꯣꯢꯗꯅ ꯄꯤꯔꯛ ꯀꯦꯁꯦ ꯄꯥꯈꯠꯀꯅꯨ ꯄꯤꯔꯛꯀꯦ ꯄꯤꯔꯛꯀꯦ
ꯀꯥꯎꯒꯅꯨ
ꯍꯧꯔꯛꯀꯦ ꯐꯣꯟ ꯂꯩꯔꯤꯁꯤꯗꯤ ꯀꯔꯤꯅꯣ ꯁꯛ ꯁꯛ ꯀꯧꯔꯒ ꯂꯣꯏꯔꯦ ꯑꯗꯨꯕꯨ ꯅꯪ
ꯀꯣꯜꯁꯨ ꯁꯞ ꯇꯧꯔꯛꯇꯦ
ꯇꯧꯔꯛꯀꯅꯤ ꯀꯔꯤꯅꯣ ꯗꯔꯀꯥꯔ ꯂꯩꯇ꯭ꯔꯗꯤ ꯐꯣꯟ ꯄꯥꯏꯕ ꯃꯇꯝ ꯂꯩꯇꯦ ꯑꯩꯗꯤ ꯅꯠꯇꯦ ꯑꯩꯗꯤ ꯊꯕꯛ ꯆꯤꯜꯂꯦ ꯊꯕꯛ ꯈꯔ ꯆꯤꯜꯂꯦ ꯊꯕꯛ ꯈꯔ ꯕ ꯑꯗꯨꯒꯤꯅꯤ ꯑꯩꯗꯤ ꯊꯕꯛ ꯆꯤꯟꯒꯟꯕꯤꯅꯤ
ꯀꯔꯤ ꯀꯔꯤ ꯀꯔꯤ ꯀꯔꯤ ꯊꯕꯛ ꯇꯧꯕ꯭ꯔꯣꯅꯦ
ꯑꯗꯨꯅꯨꯡ ꯅꯣꯡꯃ ꯂꯥꯛꯑꯣ ꯌꯦꯡꯅꯕꯣ
ꯕ ꯀꯥꯟ ꯊꯛ ꯊꯕꯛ ꯊꯕꯛ ꯊꯕꯛ ꯊꯕꯛ ꯍꯧꯖꯤꯛ ꯐꯥꯎ ꯊꯕꯛ ꯊꯕꯛ ꯍꯥꯏꯔ ꯂꯩꯔꯦ
ꯍꯧꯖꯤꯛ ꯐꯥꯎ ꯊꯕꯛ ꯊꯕꯛ ꯑꯗꯨꯝ ꯍꯗ ꯂꯩꯕꯅꯤ ꯍꯧꯖꯤꯛꯄꯨꯗꯤ ꯊꯕꯛ ꯇꯧꯗꯦꯍꯦ ꯅꯨꯡꯗꯥꯡ ꯗ ꯇꯝꯃꯒ ꯂꯩꯕꯅꯦ ꯉꯥꯏꯍꯥꯛ ꯂꯩꯔꯒ ꯇꯨꯝꯈ꯭ꯔꯗꯣꯏꯅꯦ
ꯎꯝ ꯑꯣ
ꯅꯪꯗꯤ ꯊꯕꯛ ꯂꯩꯇꯕꯅꯤꯅ ꯀꯩꯕ ꯀꯩ ꯍꯥꯏꯕꯅꯣ